ꯑ
ꯑꯥ
ꯑ ꯍꯧꯖꯤꯛꯇꯤ ꯇꯥꯔꯦ ꯐꯖꯅ ꯎꯝ
ꯎꯝ
ꯑ ꯑꯣꯀꯦ ꯐꯔꯦꯅꯦ ꯑꯩꯒꯤꯗꯤ ꯌꯥꯈ꯭ꯔꯦꯅꯦ ꯅꯪꯒꯤꯗꯤ ꯍꯥꯏꯔꯛꯑꯣꯅꯦ ꯅꯨꯄꯥꯗꯤ ꯍꯣꯂꯤꯋꯨꯗ ꯍꯣꯂꯤꯋꯨꯗꯀ ꯕꯣꯂꯤꯋꯨꯗꯇꯥ ꯀꯔꯝꯕꯅ ꯐꯖꯕ꯭ꯔꯥ
ꯍꯂꯤꯋꯨꯠꯁ ꯍꯣꯂꯤꯋꯨꯠꯁ
ꯑꯥ ꯄꯣꯠꯇꯧ ꯋꯨꯠꯁ
ꯍꯣꯂꯤꯋꯨꯠꯇꯤ ꯑꯩꯒꯤꯗꯃꯛꯇꯤ ꯃꯁꯛ ꯍꯦꯟꯁ ꯑꯣꯏꯗꯤ ꯑꯗꯨꯝ ꯈ꯭ꯔꯤꯁꯟ ꯈ꯭ꯔꯤꯁꯟꯁꯋꯔꯠ
ꯑꯥ ꯐꯤꯔꯁꯣꯗ ꯑ ꯑꯣꯀꯦ ꯑꯣꯀꯦ
ꯑꯗꯨꯀ
ꯑꯥ
ꯕꯣꯂꯤꯋꯨꯠꯀꯤꯗꯤ ꯔꯟ ꯔꯟꯕꯤꯔ ꯔꯟꯕꯤꯔꯁꯨ ꯑꯗꯨꯝ ꯌꯥꯏ ꯔꯟꯕꯤꯔ
ꯔꯝꯕꯤꯔ ꯔꯝꯕꯤꯔ ꯀꯄꯨꯔꯗꯣ ꯑꯣ
ꯀꯩ ꯀ ꯈ꯭ꯔꯤꯁ ꯁꯥꯟꯅꯕ ꯅꯨꯄꯥꯗꯨ ꯀꯅꯥ ꯀꯧꯕ
ꯔꯤꯊꯤꯛ ꯃꯣꯁꯟꯅꯦꯅꯦ ꯑꯗꯨꯗꯤ
ꯊꯛ ꯂꯣꯁ ꯅ ꯁꯛ ꯐꯖ ꯍꯥꯏ ꯃꯖ
ꯑꯣ ꯑꯣꯀꯦ ꯑꯣꯀꯦ ꯖꯣꯟ ꯑꯦꯕ꯭ꯔꯥꯍꯥꯝ ꯗ
ꯖꯣꯟ ꯑꯕ꯭ꯔꯍꯥꯝ ꯃꯁꯛ ꯊꯥꯗ꯭ꯔꯗꯤ ꯈꯪꯉꯣꯏ
ꯑꯣ ꯑꯁ ꯅꯪꯁꯨ ꯌꯥꯗ꯭ꯔꯦꯍ ꯁꯤꯗꯤ ꯃꯣꯏꯁꯤꯗꯤ ꯈ꯭ꯋꯥꯏꯩ ꯑꯗꯨꯝ ꯃꯁꯛ ꯐꯖꯕ ꯈꯣꯏꯍꯅꯤꯅꯦ
ꯑꯥ
ꯑ ꯑꯗꯣ ꯐꯔꯦ
ꯅꯨꯄꯤꯁꯤꯡꯒꯤ ꯃꯤꯡꯗꯤ ꯍꯧꯖꯤꯛ ꯑꯃꯐꯥꯎꯁꯨ ꯅꯤꯡꯁꯤꯡꯗ꯭ꯔꯦ
ꯑ ꯑꯣꯀꯦ ꯅꯨꯄꯤꯁꯤꯡꯗꯤ ꯑꯅꯧꯕ ꯈꯔ ꯌꯪ ꯑꯣꯏꯕ ꯍꯥꯏꯔꯒꯗꯤ ꯑꯅꯟꯌꯥ ꯑꯅꯟꯌꯥ ꯄꯥꯟꯗ꯭ꯌꯥ ꯍꯥꯏꯕ꯭ꯔ ꯑ ꯑꯗꯨꯒꯨꯝꯕ ꯑꯗꯨꯝ ꯈꯔ ꯎꯝ ꯑꯅꯧꯕꯁꯤꯡꯅꯤꯀꯣ ꯃꯣꯏꯗꯤ ꯈꯔ ꯌꯥ ꯑꯣꯏꯔꯒ
ꯀꯇ꯭ꯔꯤꯅꯥ ꯀꯇ꯭ꯔꯤꯅꯥ ꯃꯣꯏꯗꯤ ꯑꯗꯨꯝ ꯈꯔ ꯑꯍꯟ ꯑꯣꯏꯈ꯭ꯔꯦꯅ
ꯎꯝ
ꯑꯗꯨꯕꯨ ꯑꯅꯅꯤꯌꯥ ꯄꯥꯟꯗꯌꯥ ꯍꯥꯏꯕ꯭ꯔ ꯑꯗꯨꯒꯨꯝꯕꯗꯤ ꯈꯔ ꯑꯅꯧ ꯀꯩꯅꯣꯅꯦ ꯍꯧꯖꯤꯛ ꯍꯧꯖꯤꯛ
ꯀꯇ꯭ꯔꯤꯅꯥꯁꯦ ꯃꯆꯥ ꯂꯩꯔꯕꯣ
ꯂꯩꯔꯝꯈꯤꯔꯦꯗ ꯃꯥ ꯂꯨꯍꯣꯡꯕꯗꯤ ꯀꯨꯏꯗ꯭ꯔꯤꯅ
ꯑꯣ
ꯑꯣ ꯍꯒꯦ ꯀꯣꯏꯗ꯭ꯔꯤ ꯑꯗꯨ
ꯃꯥꯒ ꯅꯪ ꯑꯣ ꯃꯥ ꯃꯥꯁꯦ ꯀꯌꯥꯝ ꯀꯌꯥꯃꯨꯛ ꯍꯟꯒꯦ
ꯃꯥꯁꯦ ꯈꯪꯗꯦꯅꯦ ꯃꯥꯁꯦ ꯀꯌꯥꯃꯨꯛ ꯍꯜꯂꯝꯒꯦꯔ ꯐꯣꯔꯠ ꯇꯤꯒꯨꯝꯕꯗꯤ ꯌꯧꯔꯝꯃꯉꯥꯏ ꯃꯥꯟꯈ꯭ꯔꯦꯗ ꯑꯩꯅ ꯈꯟꯕꯗꯤ
ꯎꯝ ꯈꯔ ꯍꯅꯨꯒꯔꯦ ꯑ
ꯍꯣꯏ
ꯑꯗꯨꯗꯤ ꯑꯍꯟꯅꯤ ꯑꯗꯨ ꯃꯣꯏ ꯐꯨꯠ ꯇꯤ ꯍꯥꯏꯗꯤ ꯃꯥ ꯍꯧꯖꯤꯛ ꯂꯨꯍꯣꯡꯉꯁꯨ ꯃꯆꯥꯁꯦ ꯑꯩꯅ ꯈꯟꯕꯗ ꯀ꯭ꯔꯥꯏꯌꯣꯒꯨꯝꯕ ꯂꯣꯏ ꯇꯧꯔꯝꯅꯤ ꯑꯦꯛ ꯐ꯭ꯔꯤꯖꯀꯨꯝꯕ
ꯑꯗꯨꯃꯥꯏꯅ ꯇꯧꯔꯝꯃꯁꯨ ꯌꯥꯏ ꯃꯣꯏꯗꯤ ꯍꯥꯏꯕꯗꯤ ꯑꯗꯨꯒꯨꯝꯕꯁꯨ ꯐꯖꯅ ꯅꯣꯂꯦꯖ ꯂꯩꯔꯝꯒꯅꯤꯕ ꯃꯣꯏꯗꯤ ꯀꯣ
ꯑꯥ
ꯑꯗꯨꯒ ꯑꯗꯨꯝ ꯃꯣꯏꯗꯤ ꯄꯩꯁꯥꯁꯨ ꯑꯗꯨꯝ ꯄꯥꯏꯕꯅꯤꯅ ꯑꯗꯨꯒꯨꯝꯕꯗꯤ ꯑꯗꯨꯝ ꯇꯧꯔꯝꯒꯅꯤꯅ ꯍꯣꯏ
ꯑꯠꯇꯔꯗꯤ ꯐꯣꯔꯇꯤ ꯐꯨꯠ ꯄꯤꯗꯤ ꯑꯉꯥꯡ ꯃꯆꯥ ꯂꯩꯕꯁꯦ ꯌꯥ ꯐꯛ ꯌꯥꯝ ꯇꯥꯕ ꯅꯠꯇ꯭ꯔꯣ
ꯍꯣꯏ ꯔꯤꯁꯀꯤꯗꯤ ꯂꯣ ꯔꯤꯁꯀꯤꯗꯤ ꯑꯣꯏꯌꯦ ꯍꯥꯏꯕꯅꯦ ꯑꯗꯨꯕꯨ ꯅꯍꯥꯟ ꯀꯅꯥꯔꯣ ꯑꯥꯏꯁꯣꯔꯤꯌꯥ ꯔꯥꯏꯗꯣ
ꯑꯥ
ꯃꯥꯁꯨ ꯑꯉꯥꯡ ꯂꯩꯕꯗꯣ ꯐꯣꯔꯇꯤ ꯃꯊꯪ ꯑ ꯑꯥꯐꯇꯔ ꯐꯣꯔꯇꯤ ꯄ꯭ꯂꯁ ꯐꯣꯔꯇꯤ ꯄ꯭ꯂꯁꯇ ꯃꯥ ꯂꯩꯕꯅꯦ ꯑꯗꯨꯒ ꯑꯗꯨꯝ ꯁ꯭ꯇꯤꯜ ꯁꯦꯐ ꯍꯥꯏꯅꯗꯤ ꯅ꯭ꯌꯨꯁꯄꯦꯄꯔꯗ ꯊꯣꯛꯔꯛꯄꯗꯣ ꯑꯗꯨꯝ ꯎꯈꯤꯑꯦꯕꯀꯣ
ꯑꯟꯇꯨꯁꯨ ꯀꯩ ꯀꯧꯕꯔꯥ ꯑ ꯄꯣꯛꯇ꯭ꯔꯤꯉꯩꯗ ꯀꯔꯤ ꯆꯥꯟꯁ ꯋꯥꯡꯈꯠꯂꯦ ꯍꯥꯏꯕ ꯅꯠꯇ꯭ꯔꯣ ꯀꯩ ꯀꯧꯕ ꯑ ꯄꯣꯛꯇ꯭ꯔꯤꯉꯩꯗ ꯃꯊꯟꯇ ꯁꯤꯕꯗꯨ ꯀꯩ ꯀꯧꯕ ꯑ
ꯑꯣꯄ꯭ꯔꯤ ꯃꯦꯆꯣꯔ ꯄ꯭ꯔꯤ ꯃꯦꯆꯣꯔ
ꯄꯤ ꯄꯤ ꯄꯤ ꯄꯤꯄꯤ ꯃꯦꯆꯣꯠ ꯅꯠꯇꯦ ꯑ ꯃꯤꯡꯗꯨ ꯅꯤꯡꯁꯤꯡꯗ꯭ꯔꯦ ꯑꯗꯨ ꯈꯔ ꯅꯨꯨꯔꯗꯤ ꯑꯗꯨꯒꯨꯝꯕ ꯁꯦꯟꯅ ꯊꯣꯛꯀꯜꯂꯦ ꯍꯥꯏꯅ ꯇꯥꯕ ꯃꯥꯜꯂꯦ
ꯑꯣ ꯈꯪꯗꯦꯅꯦ ꯑꯗꯨꯒꯨꯝꯕꯁꯦ ꯑꯩ ꯅꯪ ꯍꯧꯖꯤꯛ ꯅꯪꯅ ꯍꯧꯖꯤꯛ ꯍꯥꯏꯕ ꯋꯥꯔꯗꯠꯇꯣ ꯍꯥꯏꯔꯒꯗꯤ ꯎꯝ ꯎꯝ ꯈꯪꯉꯣꯁꯨ ꯌꯥꯏ ꯑꯗꯨꯕꯨ ꯑ
ꯑꯉꯥꯡ ꯃꯥꯡꯉꯦ ꯃꯥꯡꯉꯦ ꯍꯥꯏꯕꯗꯣ ꯑꯥꯗꯨ ꯁꯦꯔꯁ ꯑ ꯆꯨꯝꯃꯦ ꯆꯨꯝꯃꯦ ꯃꯤꯁ ꯀꯦꯔꯤꯌꯁꯇꯨ ꯐꯣꯔꯇꯤ ꯍꯦꯜꯂꯗꯤ ꯍꯦꯟꯅ ꯌꯥꯝꯈꯠꯂꯦ ꯍꯥꯏꯕ ꯍꯥꯏꯕ ꯅꯠꯇ꯭ꯔꯣ
ꯑꯣ ꯑꯗꯨꯒꯨꯝꯕꯗꯤ ꯈꯪꯗꯦꯅꯦ ꯑꯩꯗꯤ ꯑꯣꯏꯔꯝꯕꯁꯨ ꯌꯥꯏꯀꯣ ꯑꯗꯨꯕꯨ ꯐꯣꯔꯇꯤ ꯄ꯭ꯂꯁ ꯑꯣꯏꯔꯗꯤ ꯑꯉꯥꯡ ꯀꯟꯁꯤꯐ ꯇꯧꯕꯗꫭ ꯋꯥꯕꯅꯦ ꯑꯗꯨꯒꯨꯝꯕꯗꯤ ꯍꯥꯏ ꯑꯗꯨꯕꯨ
ꯑꯗꯨ ꯀꯩ ꯀꯩ ꯀꯔꯤ ꯇꯧꯕꯩꯅꯣ ꯑꯦꯛ ꯑꯦꯛ ꯂꯣꯏ ꯃꯥꯡꯕꯩꯔꯣ
ꯈꯪ ꯑꯁ ꯑꯥ ꯑꯗꯨ ꯃꯇꯥꯡꯗ ꯀꯔꯝꯃꯥꯏꯅ ꯍꯥꯏꯁꯤꯔꯥ ꯑꯩꯁꯨ ꯐꯖꯅꯗꯤ ꯈꯪꯗ꯭ꯔꯦ ꯀꯣ ꯑꯗꯨ ꯃꯇꯥꯡꯗꯗꯤ ꯑꯗꯨꯕꯨ ꯃꯦꯕꯤ ꯃꯣꯏ ꯑꯦꯛꯁꯇꯨ ꯌꯥꯝꯅ ꯑꯦꯛꯇꯤꯚ ꯑꯣꯏꯔꯝꯗꯕꯁꯨ ꯌꯥꯏ ꯑꯩꯅ ꯈꯟꯕꯗꯀꯣ
ꯑꯥ
ꯆꯍꯤ ꯑꯗꯨꯝ ꯑꯍꯟ ꯑꯣꯏꯕꯒꯤꯀꯣ ꯑꯩꯅ ꯈꯟꯕꯗ
ꯎꯝ
ꯑꯗꯨꯒꯤ ꯑꯗꯨꯒꯨꯝꯕꯒꯤꯁꯨ ꯑꯣꯏꯔꯝꯕ ꯌꯥꯏ
ꯑꯗꯣ ꯑ ꯑꯌꯥꯝꯕ ꯅꯨꯄꯤꯁꯤꯡꯁꯨ ꯑꯗꯨꯝ ꯑ ꯀꯩ ꯀꯧꯕꯔꯥ ꯃꯣꯏ ꯀꯦꯔꯤꯌꯔ ꯐꯖꯔꯗꯤ ꯑꯉꯥꯡꯁꯤꯡꯁꯦ ꯀꯩꯗꯧꯕꯒꯤ ꯊꯦꯡ ꯊꯦꯡꯅ ꯑꯑꯗꯨꯝ ꯂꯩꯔꯛꯄ꯭ꯔꯣ
ꯃꯣꯏꯁꯦ ꯑꯩꯅ ꯈꯟꯕ ꯍꯧꯖꯤꯛꯇꯤ ꯑꯌꯥꯝꯕ ꯑꯗꯨꯝ ꯑꯣꯏꯔꯦꯅ ꯅꯨꯄꯤꯁꯤꯡꯁꯦ ꯑ ꯀꯔꯤ ꯍꯥꯏꯁꯤꯔ ꯂꯨꯍꯣꯡꯕꯁꯦ ꯍꯥꯟꯅꯗꯤ ꯑ ꯊꯥꯔꯇꯤ ꯌꯧꯗ꯭ꯔꯤꯉꯩꯗ ꯑꯗꯨꯝ ꯂꯨꯍꯣꯡꯉꯦꯅꯀꯣ ꯇ꯭ꯋꯦꯟꯇꯤꯁ ꯗꯀꯣ
ꯍꯣꯏ ꯍꯧꯖꯤꯛꯇꯤ
ꯊꯥꯔꯇꯤ ꯑꯕꯚ
ꯍꯣꯏ ꯊꯥꯔꯇꯤ ꯄ꯭ꯂꯁꯇꯒꯤ ꯑꯗꯨꯝ ꯂꯨꯍꯣꯡꯈ꯭ꯔꯦ ꯑꯗꯨꯒ ꯑꯗꯨꯝ ꯑꯉꯥꯡ ꯄꯣꯛꯄꯁꯤꯗꯤ ꯃꯤꯠ ꯊꯥꯔꯇꯤꯁ ꯂ‌ꯦꯠ ꯊꯥꯔꯇꯤꯁ ꯑꯗꯨꯝ ꯄꯣꯛꯅꯔꯛꯈ꯭ꯔꯦꯗꯣ ꯑꯉꯥꯡ ꯄꯣꯛ ꯄꯨꯁꯤꯀꯣ ꯑꯗꯨꯃꯥꯏꯅ ꯃꯈꯣꯏ ꯍꯣꯏ ꯀꯔꯤꯌꯔꯒꯨꯝꯕꯁꯦ ꯀꯟꯅ ꯐꯣꯀꯁ ꯇꯧꯔꯒ ꯁꯦꯝꯃꯤꯉꯩꯗꯒꯤ ꯍꯥꯏꯕꯗꯤ ꯍꯧꯖꯤꯛꯇꯤ ꯃꯣꯏ ꯅꯨꯄꯤꯁꯤꯡꯁꯨ ꯃꯁꯥ ꯃꯁꯥ ꯑꯗꯨꯝ ꯏꯟꯗꯤꯄꯦꯟꯗꯦꯟ ꯑꯣꯏꯕ ꯍꯩꯔꯛꯈ꯭ꯔꯕꯒꯤ ꯑ ꯀꯔꯤ ꯍꯥꯏꯁꯦ ꯅꯨꯄꯥꯕꯨ ꯗꯤꯄꯦꯟꯗꯦꯟ ꯇꯧꯔꯒ ꯂꯨꯍꯣꯡꯒꯅꯤ ꯍꯥꯏꯕꯒꯨꯝꯕꯒꯤ ꯃꯥꯏꯟꯁꯦꯠꯇꯨꯗꯤ ꯈꯔ ꯂꯦꯁ ꯑꯣꯏꯔꯛꯈ꯭ꯔꯦꯅ ꯎꯝ ꯑꯗꯨꯒꯤ ꯃꯥꯜꯂꯦ ꯑꯩꯅ ꯈꯟꯕꯗꯀꯣ ꯊꯦꯡ ꯊꯦꯡꯅ ꯌꯨꯝ ꯄꯥꯟꯕ ꯑꯗꯨꯃꯥꯏꯅ ꯇꯧꯔꯛꯄꯁꯦ
ꯑꯗꯨꯁꯨ ꯑꯩꯅ ꯈꯟꯕꯗꯣ ꯅꯨꯄꯤ ꯃꯣꯏ ꯑꯣ ꯍꯣꯏ ꯃꯣꯏ ꯑꯦ ꯀꯨꯝꯕ ꯑꯣꯐ ꯐꯣꯔ ꯑꯦꯛꯖꯥꯝꯄꯜ ꯄ꯭ꯂꯥꯅꯤꯡ ꯑꯉꯥꯡꯒꯨꯝꯕ ꯀꯦꯔꯤꯌꯔ ꯆꯨꯁ ꯇꯧꯒꯅꯤ ꯍꯥꯏꯔꯗꯤ ꯃꯥ ꯃꯥ ꯍꯣꯔꯦꯟ ꯐꯔꯗꯔ ꯗꯥꯎꯟ ꯊꯥꯔꯇꯤ ꯍꯦꯟꯕ ꯀꯥꯟꯗ ꯀꯦꯔꯤꯌꯔ ꯆꯨꯁ ꯇꯧꯔꯗꯤ ꯑꯦꯛꯀꯨꯝꯕ ꯐꯔꯤꯖ ꯈꯔ ꯇꯧꯕꯅ ꯐꯕꯅꯤ ꯅꯪꯗꯤ ꯀꯃꯥꯏꯟ ꯈꯟꯒꯦ
ꯎꯝ ꯍꯣꯏ ꯑꯩꯁꯨ ꯑꯗꯨꯝ ꯈꯜꯂꯦ ꯍꯣꯏ ꯑꯦꯛ ꯐ꯭ꯔꯤꯖ ꯇꯧꯕꯁꯦ ꯍꯥꯏꯕꯗꯤ ꯇꯦꯟꯁꯟ ꯂꯩꯇ꯭ꯔꯦꯅꯀꯣ ꯑꯥ ꯇꯦꯟꯁꯟ ꯂꯩꯇ꯭ꯔꯦ ꯍꯥꯏꯕꯗꯤ ꯑꯣ ꯑꯩ ꯆꯍꯤ ꯌꯥꯝꯃꯛꯈ꯭ꯔꯦ ꯊꯨꯅ ꯑꯉꯥꯡ ꯄꯣꯛꯇ꯭ꯔꯗꯤ ꯌꯥꯔꯔꯣꯏ ꯍꯥꯏꯕꯒꯤ ꯇꯦꯟꯁꯟ ꯑꯃꯗꯤ ꯂꯩꯗꯤ ꯂꯩꯇ꯭ꯔꯦ ꯑꯣꯔ ꯅꯣꯠ ꯑꯣꯡꯂꯤ ꯗꯦꯠ ꯑꯃꯔꯣꯝ ꯍꯥꯏꯔꯒꯗꯤ ꯃꯥꯒꯤ ꯑꯦꯛꯇꯨꯁꯨ ꯋꯤꯛ ꯑꯣꯏꯗ꯭ꯔꯤꯉꯩꯗ ꯑꯦꯛꯇꯤꯚ ꯑꯣꯏꯔꯤꯀꯥꯟꯗ ꯐ꯭ꯔꯤꯖ ꯇꯧꯍꯧꯕꯅꯗꯤ ꯍꯦꯜꯗꯤ ꯕꯦꯕꯤꯁꯨ ꯑꯗꯨꯝ ꯐꯪꯉꯦ ꯍꯥꯏꯅ ꯑꯩꯅ ꯀꯣ ꯑꯗꯨꯅ ꯑꯗꯨꯒꯨꯝꯕ ꯌꯥꯝ ꯂꯩꯕꯒꯤ ꯑꯗꯨꯝ ꯐ꯭ꯔꯦꯁ ꯇꯧꯊꯣꯛꯄꯅꯁꯨ ꯐꯩ ꯍꯥꯏꯅ ꯈꯜꯂꯦꯗ ꯑꯩꯗꯤ
ꯀꯩꯅꯣ ꯍꯥꯏꯗꯤ ꯕꯥꯏꯌꯣꯂꯣꯖꯤ ꯕꯥꯏꯌꯣꯂꯣꯖꯤꯗ ꯇꯥꯛꯑꯗꯤ ꯅꯨꯄꯥꯒꯤꯗꯤ ꯈꯔꯥꯕꯨꯗꯤ ꯃꯇꯝ ꯀꯥꯏꯗꯦ ꯑꯗꯨꯁꯨ ꯅꯨꯄꯤꯒꯤꯅꯗꯤ ꯍꯣꯏ ꯊꯥꯔꯇꯤ ꯑꯥ ꯐꯣꯔꯇꯤꯁꯀꯨꯝꯕꯗꯗꯤ ꯌꯥ ꯑꯗꯨꯝ ꯂꯤꯛꯁꯇꯨ ꯍꯦꯟꯅ ꯋꯥꯡꯈꯠꯂꯦꯗꯅ ꯃꯤꯁ
ꯎꯝ ꯍꯝ ꯎꯝ ꯍꯣꯏ ꯑꯗꯨꯒꯨꯝꯕꯗꯤ ꯋꯥꯡꯈꯠꯂꯦ ꯑꯣ ꯅꯨꯄꯥꯒꯤꯗꯤ ꯑꯗꯨꯒꯨꯝꯕꯗꯤ ꯂꯩꯇ꯭ꯔꯦ ꯀꯩꯅꯣ ꯄ꯭ꯔꯣꯕ꯭ꯂꯦꯝ ꯍꯥꯏꯕꯕꯨꯣ ꯅꯨꯄꯥꯁꯤꯅ ꯃꯣꯏꯒꯤꯗꯤ ꯋꯥꯏꯠ ꯀ꯭ꯔꯣꯃꯣꯖꯣꯝꯁ ꯀꯦꯔꯤ ꯇꯧꯋꯦꯅꯀꯣ ꯑꯗꯨꯅ ꯑꯣ ꯑꯗꯨ ꯑꯗꯨꯗꯣ ꯂꯦꯁ ꯑꯣꯏꯔꯛꯀꯗ꯭ꯔꯥ ꯍꯥꯏꯕꯒꯤ ꯋꯥ ꯈꯛꯇ ꯂꯩꯔꯦꯕ ꯑꯗꯨꯕꯨ ꯑꯣ ꯑꯗꯨꯕꯨ ꯑ ꯆꯍꯤ ꯌꯥꯝꯔꯛꯑꯒ ꯑ ꯑꯁ ꯑ ꯑꯉꯥꯡ ꯄꯣꯛꯄ ꯑ ꯉꯝꯃꯔꯣꯏ ꯑꯗꯨꯒꯨꯝꯃꯗꯤ ꯂꯩꯇꯦꯅ ꯅꯨꯄꯥꯒꯤꯗꯃꯛꯇꯤ ꯀꯣ ꯑꯗꯣ
ꯇꯤ ꯀꯦꯔꯤꯌꯔ ꯑꯃꯁꯨ ꯑꯌꯥꯝꯕ ꯂꯨ ꯑꯗꯨ ꯑꯩꯁꯨ ꯈꯜꯂꯦ ꯅ
ꯎꯝ
ꯅꯪ ꯅꯪꯗꯤ ꯀꯃꯥꯏꯅ ꯈꯟꯒꯦ ꯈꯜꯂꯦ ꯅꯪ ꯅꯣꯏ ꯏꯆꯥꯗꯤ ꯃꯥ ꯀꯦꯔꯤꯌꯠ ꯆꯨꯁ ꯇꯧꯔꯗꯤ ꯊꯅꯤ ꯍꯣꯡꯅꯤꯡꯕ꯭ꯔꯣ ꯑꯣꯔ ꯀꯦꯔꯤꯌꯔ ꯑꯣꯏꯅ ꯄꯔꯁꯨ ꯇꯧꯍꯟꯅꯤꯡꯕ꯭ꯔꯣ
ꯑꯩꯗꯤ ꯃꯣꯏꯒꯤ ꯀꯦꯔꯤꯌꯔ ꯍꯥꯟꯅ ꯑꯗꯨꯝ ꯄꯔꯁꯤꯌꯨ ꯇꯧꯍꯟꯅꯤꯡꯉꯦꯗ ꯄꯔꯁꯤꯎ ꯇꯧꯍꯟꯅꯤꯡꯉꯦ ꯑꯗꯨꯒ ꯑꯥ ꯄꯥꯔꯠꯅꯔꯕꯨꯗꯤ ꯃꯣꯏꯅ ꯀꯔꯤꯌꯔ ꯐꯖꯅ ꯄꯔꯁꯤꯌꯨ ꯇꯧꯍꯟꯕ ꯂꯣꯏꯔꯒꯀꯣ
ꯑꯗꯨꯝ ꯆꯨꯁ ꯇꯧꯍꯟꯅꯤꯡꯉꯦ ꯑꯗꯨꯕꯨ ꯀ꯭ꯔꯤꯌꯔꯁꯦ ꯏꯝꯄꯣꯔꯇꯦꯟ ꯑꯣꯏꯌꯦꯅ ꯈꯜꯂꯦ ꯃꯥꯏ ꯍꯁꯕꯦꯟꯗꯨ ꯇꯣꯂꯣꯞ ꯌꯥꯝ ꯆꯥꯔꯝꯃꯁꯨ ꯑ ꯅꯨꯄꯤꯒꯤꯗꯃꯛ ꯀꯩꯅꯣ ꯏꯟꯀꯝ ꯂꯩꯇ꯭ꯔꯗꯤ ꯑꯦꯕ꯭ꯔꯤ ꯅꯥꯎ ꯑꯦꯟ ꯗꯦꯟ ꯄꯩꯁꯥ ꯅꯤꯕꯗꯣ ꯇꯜꯂꯛꯀꯅꯤꯕ ꯑꯗꯨꯒꯨꯝꯕꯁꯨ ꯈꯔ ꯂꯩꯌꯦꯕꯀꯣ ꯑꯗꯨꯒ ꯅꯨꯄꯥꯒꯤꯁꯤꯁꯨꯅꯦ ꯅꯨꯄꯥꯁꯨ ꯃꯥ ꯀꯔꯤꯌꯔ ꯐꯖꯅ ꯁꯦꯠ ꯇꯧꯔꯒ ꯑꯗꯨ ꯃꯇꯨꯡꯗ ꯑꯣꯏꯅ ꯑꯥ ꯁꯦꯇꯜ ꯇꯧꯍꯟꯅꯤꯡꯉꯦ ꯍꯥꯏꯅ ꯈꯜꯂꯦ ꯄ꯭ꯔꯣꯕ꯭ꯂꯦꯝ ꯑꯦꯅꯤ ꯑ ꯑꯦꯅꯤ ꯄ꯭ꯔꯣꯕ꯭ꯂꯦꯝ ꯂꯩꯇꯅꯤꯡꯉꯥꯏ ꯀꯣ ꯑꯗꯨꯃꯥꯏꯅ ꯈꯜꯂꯦ ꯑꯗꯨ ꯅꯪꯗꯤ
ꯍꯣꯏ ꯎꯝ ꯀꯦꯔꯤꯌꯔ ꯀꯔꯤꯌꯔ ꯀꯔꯤꯌꯔ ꯄꯔꯁꯨ ꯍꯣꯏ ꯑꯩꯁꯨ ꯀꯔꯤꯌꯔ ꯄꯔꯁꯨ ꯍꯥꯏꯇꯥꯔꯦ ꯀꯔꯤ ꯍꯥꯏꯅꯣ ꯅꯪꯒꯤ ꯀꯩꯅꯣ ꯍꯣꯏ ꯒꯣꯜꯁ ꯍꯥꯏꯒꯅꯦꯗꯤ ꯒꯣꯜꯁ ꯑꯣꯏꯅꯀꯣ
ꯎꯝ ꯑꯣ ꯒꯣꯜꯁ ꯍꯥꯟꯅꯥ ꯐꯨꯜꯐꯤꯜ ꯇꯧꯕꯀꯣ ꯎꯝ ꯑꯗꯨ ꯅꯪ ꯅꯪ ꯅꯪ ꯅꯪꯒꯤ ꯚ꯭ꯌꯨꯁ ꯑꯣꯏꯅꯗꯤ ꯅ ꯅꯨꯄꯥꯁꯦ ꯆꯍꯤ ꯀꯌꯥꯗ ꯅꯨꯄꯤ ꯂꯧꯕꯅ ꯐꯕ꯭ꯔꯥ ꯂꯨꯍꯣꯡꯕꯅ ꯐꯕ꯭ꯔꯥ
ꯎꯝ ꯊꯥꯔꯇꯤ ꯑꯕꯚ
ꯊꯥꯔꯇꯤ ꯑꯕꯞ ꯍꯥꯏꯁꯦ ꯑꯔꯂꯤ ꯊꯥꯔꯇꯤ ꯔꯥ ꯃꯤꯠ ꯊꯔꯇꯤꯁ ꯑꯣꯔ ꯂꯦꯠ ꯊꯥꯔꯇꯤꯁ
ꯊꯥꯔꯇꯤ ꯑꯕꯚ ꯍꯦꯜꯂꯗꯤ ꯑꯗꯨꯝ ꯌꯥꯏ ꯂꯣꯏ ꯌꯥꯎꯔꯦ ꯊꯥꯔꯇꯤ ꯑꯗꯨꯁꯨ ꯑꯗꯨꯁꯨ ꯅꯨꯄꯤꯒꯤꯗꯃꯛꯇꯤ ꯇ꯭ꯋꯦꯟꯇꯤ ꯐꯥꯏꯚ ꯍꯥꯏꯇꯥꯔꯦ
ꯑꯣꯀꯦ ꯇ꯭ꯋꯦꯟꯇꯤ ꯐꯥꯏꯚ ꯀꯣ ꯎꯝ ꯑꯗꯨꯗꯤ ꯑꯣꯀꯦ ꯑꯗꯨꯗꯤ ꯑꯦꯠꯂꯤꯁ ꯑꯦꯖ ꯗꯤꯐ꯭ꯔꯦꯟꯁꯁꯦ ꯐꯥꯏꯚ ꯌꯔꯁ ꯁꯤꯛꯁ ꯌꯔꯁꯀꯨꯝꯕꯅꯦꯕ ꯅꯪꯅ ꯑꯗꯨꯝ ꯅꯪꯅ ꯑꯗꯨꯝ ꯈꯟꯕ ꯀꯥꯟꯗꯀꯣ
ꯦꯕꯤ ꯀꯦꯔꯤꯌ ꯕꯤꯜ ꯉꯥꯛꯁꯨ ꯅꯠꯇꯦ ꯅꯪꯋ ꯀꯕꯤꯜ ꯇꯧꯅꯤ ꯍꯥꯏꯗꯤ ꯃꯇꯝ ꯂꯣꯏ ꯆꯪꯒꯅꯦꯕꯀꯣ ꯑꯗꯨꯅ ꯗꯥꯏꯔꯦꯛ ꯍꯣꯏ ꯍꯣꯏ ꯗꯥꯏꯔꯦꯛ ꯂꯣꯏ ꯇꯧꯗꯤ ꯊꯨ ꯊꯨꯅ ꯑꯗꯨ ꯃꯇꯝ ꯂꯣꯏ ꯀꯥꯊꯣꯛꯄꯅꯦ ꯑꯗꯨꯒꯤ ꯐꯥꯔꯁ
ꯑꯣꯀꯦ ꯑꯣꯀꯦ
ꯑꯗꯨꯣ ꯃꯤ ꯃꯤꯆꯣꯠ ꯇꯧꯕꯁꯨ ꯀꯩꯅꯣ ꯍꯣꯏ ꯊꯥꯔꯇꯤꯁꯀꯨꯝꯕꯗ ꯊꯥꯔꯇꯤꯁ ꯑꯕꯞꯇ ꯑꯗꯨꯝ ꯂꯨꯣꯡꯉꯗꯤ ꯍꯣꯏ ꯑꯗꯨꯝ ꯅꯦꯆꯔꯁꯨ ꯍꯩꯅ ꯇ ꯑꯣꯏꯣꯏ
ꯑ ꯍꯣꯏ ꯑꯣꯀꯦ ꯑꯣꯀꯦ ꯑꯗꯨ ꯅꯪ ꯅꯪꯒꯤꯗꯃꯛꯇꯤ ꯅꯪꯒꯤ ꯄꯥꯔꯠꯅꯔꯁꯦ ꯑꯦꯖ ꯒꯦꯞꯁꯦ ꯀꯌꯥꯃꯨꯛ ꯗꯤꯐ꯭ꯔꯦꯟꯁ ꯂꯩꯕ ꯄꯥꯝꯕ꯭ꯔꯥ
ꯐ ꯐꯥꯏꯕ ꯐꯥꯏꯕ ꯑꯦꯟꯐ꯭ꯔꯥꯏꯁꯂꯣ
ꯑꯣ ꯑꯣ ꯑꯣ ꯑꯣꯀꯦ ꯑꯣꯀꯦ
ꯍꯣꯏ ꯍꯣꯏ ꯂꯤꯗꯤꯄꯦꯟꯁ ꯑꯥ ꯑ ꯍꯣꯏ
ꯎꯝ ꯑꯣ ꯌꯥꯏ ꯑꯗꯨꯗꯤ ꯎꯝ ꯌꯥꯏ ꯐꯥꯏꯚ ꯑꯩꯖ ꯀꯥꯏꯞꯇꯤ ꯑꯗꯨꯝ ꯌꯥꯏ ꯍꯦꯜꯗꯤꯅꯦ ꯍꯦꯜꯗꯤ ꯑꯣꯏꯌꯦꯅ ꯈꯜꯂꯦ
ꯑꯗꯨꯒ ꯃꯦꯟꯒꯤ ꯀꯦꯔꯦꯛꯇꯔ ꯑꯗꯩ ꯀꯔꯦ ꯐꯖꯗ꯭ꯔꯗꯤꯁꯛ ꯑꯗꯨꯒ ꯃꯁꯛ ꯃꯁꯛ ꯐꯖꯕꯗꯤ ꯍꯣꯏ ꯃꯁꯛꯄꯨꯗꯤ ꯐꯖꯔꯗꯤ ꯑꯗꯨꯝ ꯄꯥꯝꯒꯅꯤ ꯑꯗꯨꯁꯨ ꯑꯗꯨꯁꯨ ꯃꯥ ꯀꯔꯤꯛꯇ ꯂꯩꯇ꯭ꯔꯗꯤ ꯑꯗꯨꯝ ꯍꯣꯏ ꯀꯩꯀ ꯑꯗꯨꯝ ꯍꯣꯏ ꯆꯦꯜꯂꯛꯀꯅꯤ
ꯑꯣꯀꯦ ꯑꯣꯀꯦ ꯎꯝ ꯎꯝ
ꯀ ꯀꯔꯦꯛ
ꯍꯣꯏ ꯑꯗꯨꯅꯦ ꯀꯦꯔꯦꯛꯇꯔꯁꯦ ꯌꯥꯝ ꯏꯝꯄꯣꯔꯇꯦꯟ ꯑꯣꯏꯕꯅꯦ ꯃꯁꯛꯇꯣ ꯌꯥꯝꯅ ꯐꯖꯗ꯭ꯔꯁꯨ ꯀꯦꯔꯦꯛꯇꯔ ꯐꯔꯗꯤꯀꯣ ꯑꯗꯨꯝ ꯅꯨꯡꯁꯤꯔꯛꯀꯅꯤ ꯑꯗꯨ ꯑꯗꯨꯝꯕꯣ ꯃꯁꯥ ꯐꯖꯔꯦ ꯍꯥꯏꯅ ꯂꯧꯔꯒ ꯀꯦꯔꯦꯛꯇꯔꯗꯨ ꯌꯥꯎꯗ꯭ꯔꯗꯤꯀꯣ ꯃꯤꯁꯨ ꯑꯗꯨꯝ ꯃꯁꯛꯇꯤ ꯑꯗꯨꯝ ꯊꯤꯔꯛꯄ ꯉꯝ ꯇꯧꯕꯅꯦ ꯑꯗꯨꯗꯤ
ꯁꯁꯦ ꯅꯣꯡꯃꯣꯡꯃ ꯑꯣꯏꯁꯨ ꯃꯥ ꯇꯔꯁꯦ ꯑꯗꯨꯝ ꯐꯖꯔꯗꯤ ꯃꯥꯒꯤ ꯅꯦꯆꯔꯦꯜꯕꯨ ꯇꯤ ꯑꯃ ꯊꯣꯏ ꯐꯥꯎꯕ ꯑꯗꯨꯝ
ꯎꯝ ꯎꯝ
ꯑꯠꯇꯣꯏꯗ ꯀꯔꯦꯛ ꯂꯩꯇꯕ ꯑꯗꯨꯗꯤ ꯃꯁꯛ ꯐꯖꯔꯁꯨ
ꯎꯝ ꯑꯣꯀꯦ ꯑꯣꯀꯦ ꯑꯗꯨ ꯐꯔꯦꯅꯦ ꯅꯪ ꯀꯣꯏꯁꯟ ꯑꯃ ꯍꯪꯒꯦꯀꯣ
ꯎꯝ
ꯑ ꯅꯪꯗꯤ ꯄꯨꯟꯁꯤꯗ ꯍꯧꯖꯤꯛ ꯐꯥꯎꯁꯦ ꯅꯪꯗꯤ ꯈ꯭ꯋꯥꯏꯗꯤ ꯍꯦꯄꯤꯑꯁ ꯃꯣꯃꯦꯟ ꯈ꯭ꯋꯥꯏꯗꯒꯤ ꯍꯔꯥꯎꯕ ꯃꯣꯃꯦꯟꯁꯦ ꯀꯔꯤ ꯃꯣꯃꯦꯟꯗ꯭ꯔꯥ
ꯍꯦꯄꯤꯁ ꯃꯣꯃꯦꯟ ꯍꯦꯄꯤꯑꯁ ꯃꯣꯃꯦꯟ
ꯍꯦꯄꯤꯌꯦꯁ ꯃꯣꯃꯦꯟ